ꯐꯨꯣ ꯃ꯭ꯌꯨꯖꯤꯛ ꯀꯩꯝ ꯊꯥꯟꯗꯦ
ꯑꯟꯏꯟꯇꯦꯜꯂꯤꯖꯦꯕꯜ ꯀꯌꯥꯝ ꯀꯔꯤ ꯍ ꯐꯠꯇꯅꯤꯦ ꯌꯥ ꯇ ꯂꯅꯤ ꯃꯦꯛꯀꯣ ꯑꯣꯏ ꯌꯥꯦ ꯕꯣꯛ ꯅꯩꯅ ꯕ꯭ꯂꯣꯛ ꯇꯧꯔꯕꯅꯦꯕ
ꯇ꯭ꯋꯦꯟꯇꯤ ꯐꯣꯔ ꯆꯍꯤꯅꯤꯁꯨ ꯔꯦꯅ ꯍꯟꯗꯛ ꯇꯣꯛꯅꯑꯣ
ꯑꯩꯣꯏ ꯑꯇꯩ ꯑꯇꯩ ꯑꯇꯩꯗꯤ ꯀꯅꯥꯅ ꯑꯟꯏꯟꯇꯦꯜꯂꯤꯖꯦꯕꯜ
ꯀꯔꯤ ꯀꯩ ꯋꯥꯔꯤꯅꯣꯁꯨ ꯀꯥꯎꯔꯦ ꯑꯁꯤ ꯃꯥ ꯃꯥ ꯃꯥꯅ ꯑꯩꯉꯣꯟꯗ ꯍꯥꯟꯅ ꯀꯩꯅꯣ ꯇꯧꯔꯛ ꯍꯥꯏꯔ ꯌꯥꯕ ꯅꯨꯄꯥ ꯄꯍ ꯅ ꯃꯥꯔꯦ ꯐꯣꯠꯇ ꯃꯥꯔꯦꯅꯥ ꯑꯗꯦ ꯋꯥꯁꯤꯠꯇ ꯍꯥꯄꯅꯦꯕ ꯑꯗꯨꯗꯩꯅ ꯀꯩꯅꯣ ꯀꯅꯥꯅꯣꯄꯥ ꯍꯥꯏꯔꯛꯑꯣ ꯈꯣꯠꯂꯣ ꯍꯥꯏꯔꯣꯑꯣ ꯃꯥ ꯁꯤꯁꯤꯅꯦ ꯍꯥꯏꯔꯣꯗ ꯈꯪꯗꯦꯗ ꯁꯤ ꯀꯥꯎꯗꯤ ꯀꯥꯎꯔꯦ ꯑꯗꯨꯃꯥꯏꯗꯤ ꯑꯣꯏꯈꯤꯕ ꯁꯤ ꯋꯥꯔꯤꯁꯤ ꯍꯥꯏꯁꯦ ꯁꯤꯅ ꯀꯅꯥꯅꯣ ꯊꯥꯏꯅꯩꯅꯦ ꯑꯗꯨꯕꯨꯗꯤ ꯃꯥꯏ ꯐꯣꯟ ꯂꯩꯇꯩꯗꯅ ꯇꯧꯔꯝꯃꯒ ꯁꯪꯅꯤ ꯀꯩ ꯅꯣ ꯊꯦꯡꯀꯌꯨ ꯊꯣꯛꯧ ꯁꯛꯌ ꯐꯣꯚꯣ ꯇꯧꯅꯗ꯭ꯔꯕꯅꯦ ꯑꯩꯅ ꯐꯣꯣ ꯇꯧꯈ꯭ꯔꯣꯕ ꯅ ꯑꯃ ꯐꯣꯇꯣ ꯀꯩ ꯇꯥꯎ ꯇ ꯐꯣꯇꯣ ꯇꯧꯗꯗ
ꯇꯣꯅ
ꯍ ꯍ ꯎꯕ ꯊꯥꯏꯗ ꯊꯥꯎ ꯌꯥꯔꯦ ꯅꯥꯏꯟꯇꯤꯟꯒꯤ ꯀꯨꯏꯗꯤ ꯀꯨꯏꯔꯥꯍꯥ ꯁꯤ ꯑꯥꯛꯀꯥꯟꯁꯤ ꯁꯤ ꯕꯤꯔꯥꯁ ꯑꯣꯏꯔꯝꯒꯅꯤ
ꯍ ꯆꯂ
ꯎꯝ
ꯇꯦꯟ ꯄꯥꯁ ꯑꯣꯏ ꯀꯤ ꯄꯥꯏꯈꯠꯄꯅꯦ ꯁꯤ ꯀꯥꯏ ꯃꯥ ꯌꯥꯪ ꯑꯣꯏ ꯃꯣꯏꯗ ꯇꯦꯟꯕꯣꯏ ꯇꯧꯁꯦꯅ ꯇꯧꯔꯒ ꯑ ꯃꯃꯤꯒꯤ ꯀ ꯑ ꯈ ꯐ ꯌꯦꯁ ꯑꯗꯤꯇꯤꯌꯥꯁꯨ ꯌꯥꯎꯕꯅꯤꯗ ꯀꯩꯅꯣ ꯑꯉꯥꯡꯚꯥꯏ ꯑꯉꯥꯡ ꯑꯣꯏꯔꯤꯌꯦ ꯑꯗꯤꯇꯁ ꯑꯗꯤꯇ꯭ꯁ ꯑꯍ
ꯑꯩ ꯇ ꯋꯥꯉꯃꯦ ꯂꯩꯔꯥꯡꯒ ꯂꯤꯠꯄ ꯆꯠꯅꯔꯤꯀꯒꯤ ꯑꯩꯈꯣꯏꯒꯤꯗ ꯊ ꯆꯒꯦ ꯅꯍꯅꯦ ꯑꯋꯥꯥꯏ ꯒꯥꯔꯤ ꯆ ꯇ꯭ꯔ ꯍꯔ ꯃꯖ ꯃꯥꯔ
ꯑꯛꯇꯦ ꯏꯁꯅ ꯌꯦꯟ ꯌꯦꯟ ꯊꯨꯅꯒꯤ ꯀꯩꯀꯥ ꯇꯧꯔꯤꯔꯥꯡꯉꯤꯗꯣ ꯇꯁ ꯀꯩꯅꯣ ꯇꯧꯔꯤ ꯂꯥꯡꯉꯗꯣ ꯄꯥꯇꯤꯒ ꯆꯅꯦꯌꯥ ꯑꯣꯏ ꯀꯣ ꯑꯔꯗ ꯁꯥꯇ ꯑꯣꯏꯦꯔꯦ ꯆꯅ ꯌꯥꯔꯒ ꯑꯟꯏꯟꯇꯦꯜꯂꯤꯖꯦꯕꯜ
ꯆꯤ ꯀꯥꯟꯕ ꯍꯧꯔꯦ
ꯄꯣꯁꯦ ꯄꯣꯁꯇꯦ
ꯑꯣ ꯅꯨꯄꯤꯗꯨ ꯈꯪꯕ꯭ꯔꯣ
ꯍꯣꯏ ꯍꯣꯏ ꯕ ꯀꯩꯅ
ꯩꯅ ꯒꯦꯝ ꯁꯥꯟꯅꯤꯅꯕ ꯁꯤꯃꯤ ꯌꯥꯔꯦ ꯍꯥꯟꯅꯦ ꯍꯧꯁꯤꯁꯦ ꯑꯩ ꯑꯩ ꯅꯨꯃꯤꯠꯁ ꯑꯝꯇ ꯂꯩꯇ꯭ꯔꯥ ꯑꯩ ꯀꯛꯇꯕ ꯃꯥꯅ ꯃꯥꯒꯤ ꯀꯩꯅꯣꯝ ꯂꯩꯗꯅꯦꯐꯝꯗ ꯇꯣꯀꯤꯌꯣ ꯔꯤꯚꯦꯟꯖꯔꯒꯤ ꯃꯥꯅ ꯑꯗꯨꯝ ꯄꯣꯁ ꯊꯥꯒꯠꯄ ꯐꯣꯂꯣꯒ ꯁꯛꯇꯠꯇ ꯌꯥꯝ ꯌꯥꯔꯦ ꯃꯥꯏ ꯄꯤ ꯑꯦꯁꯇꯣ ꯍꯥꯏꯗꯤ ꯃꯤ ꯃꯌꯥꯝꯅ ꯑꯗꯨꯝ ꯍꯥꯏꯗꯤ ꯃꯥꯅ ꯊꯥꯒꯠꯄ ꯏꯗꯤꯠ ꯀꯩꯀꯥꯗꯣ ꯏꯗꯤꯠꯀ ꯇꯧꯔꯒ ꯃꯥ ꯔꯤꯆꯔ ꯀꯩ ꯃꯥꯏꯇꯤꯒꯤ ꯌꯥꯝ ꯊꯥꯒꯠꯂꯝꯕꯅꯦꯕ ꯑꯗꯨ ꯄꯥꯝꯕꯒꯤ ꯃꯤ ꯌꯥꯗꯇꯣ ꯆꯅ ꯀꯅꯥ ꯑꯩꯁꯦ ꯃꯦꯁꯦ ꯊꯥꯅꯔꯝꯕꯗ ꯂꯩꯈꯤꯗ꯭ꯔꯥ ꯀꯅꯥꯕꯁꯤꯗ ꯅꯨꯄꯤ ꯑꯃꯄꯥ ꯅꯨꯄꯤꯗꯨ ꯃꯥꯜꯂꯦ ꯊꯪꯗꯕ ꯌꯥꯎꯔꯕ ꯑꯩ ꯊꯪꯗꯕ ꯌꯥꯎꯔꯦꯣ ꯑꯣ ꯍ ꯀꯥꯎꯔꯦ ꯀꯥꯏ ꯂꯩꯣꯗꯤ ꯑꯣꯏꯔꯣ ꯃꯩꯇꯩ ꯃꯆꯥꯗ ꯌꯥꯇꯦ ꯃꯠꯇꯣꯂꯤ ꯌꯥꯎꯅ
ꯇꯧꯔꯤꯁꯤ ꯀꯩ ꯌꯥꯝꯇꯤꯅ ꯇꯥꯎꯗꯔꯤꯁꯤ ꯑꯗꯨꯒꯕꯤꯍꯝ
ꯇ ꯊꯣꯛꯛꯑꯦ ꯁꯤ ꯃꯦꯃꯣꯔꯤꯅꯤ ꯀꯩꯅ ꯁꯤꯗ ꯀꯔꯤꯗ ꯁꯤꯅ ꯇꯣꯔꯅꯥꯃꯦꯟꯒꯤ ꯑꯣꯏꯒꯝ ꯇꯧꯕꯅꯦ ꯁꯤꯅ ꯀꯀꯤꯁꯤ ꯑꯩꯗ ꯑꯗ ꯑꯦ ꯀꯅꯁꯣ ꯃ ꯍꯒꯦ ꯊ ꯀ ꯃꯦꯒꯥꯂꯗ ꯍ ꯃꯦꯒꯥꯂ ꯀ ꯀꯅꯥ ꯑꯩꯅꯐꯥꯎ ꯇꯧꯔꯒꯦ ꯑꯗꯨꯗꯤ
ꯀ ꯃꯤꯁꯀꯅꯥ
ꯌꯥ ꯀꯣ ꯄꯥꯏꯕꯅꯦ ꯍꯧꯖꯤꯛ ꯑꯣ ꯑ ꯋꯥ ꯀ ꯀ ꯋꯥꯥꯏꯗꯕꯣ ꯃꯥꯏ ꯋꯥꯔꯤ ꯄꯩꯁꯥ ꯃꯥꯜꯂꯦꯕ ꯍꯧꯒꯤ ꯖꯩꯅ ꯀꯅꯥꯅꯣ ꯇꯨ ꯊꯥꯎꯖꯟ ꯇ꯭ꯋꯦꯟꯇꯤ ꯊ꯭ꯔꯤ ꯌꯦ ꯀꯅ ꯁꯤ ꯀꯩ ꯀꯦꯑꯣ ꯂꯩꯔꯦ ꯁꯤ ꯀꯅꯥꯅꯣ ꯇꯥꯅꯤꯡꯗꯦ ꯇꯥꯅꯤꯡꯗꯦ ꯂꯋꯥꯢꯗ ꯂꯩꯁꯤꯟꯂꯒ ꯅꯪꯁꯨ ꯑ ꯃꯣꯢ ꯑꯦꯛꯀꯥꯎ ꯗꯦꯕꯤꯠ ꯇꯧꯈꯤꯕꯩꯅꯦ ꯆꯥꯁ ꯋꯥ ꯅꯅꯥ ꯃꯤꯒꯔ ꯍꯥꯎ ꯃꯁ ꯄꯣꯄꯤꯤ ꯌꯥꯝꯝ ꯁ ꯐꯅꯅꯁꯤꯕꯣ
ꯀꯅꯥ
ꯈꯪꯗꯦ ꯁꯤꯅ ꯀꯅꯥꯅꯣ ꯑꯖꯤ ꯀ ꯍꯥꯏꯔ ꯃꯔꯤ ꯄ ꯄꯖꯗ ꯄ ꯍ ꯄ ꯍꯖ ꯊꯥꯅꯤꯅꯤ ꯑꯕꯁꯨ
ꯋꯥꯔ ꯇꯥꯕꯒ ꯐꯠꯇꯣ ꯐꯠꯇ ꯇꯥꯥꯏ ꯃꯉ ꯇꯝꯗꯁꯨ ꯊꯥꯒꯠ ꯃꯤꯕꯩꯉꯥꯕ
ꯥꯎ ꯏ ꯅꯁ ꯀ ꯃꯥ ꯁꯤꯖꯕ ꯇꯥꯔꯦ
ꯀꯗꯗ ꯐ ꯐꯣ ꯟ ꯇꯥꯗ ꯁꯤ ꯑꯣꯏꯔꯁꯨ ꯌꯦꯡꯒꯤꯅꯦ ꯍꯥꯢꯌꯨ ꯑꯥꯎ ꯐꯖꯩ ꯁꯤꯗꯤ ꯃꯝ ꯚꯥꯒꯒꯤ ꯇꯣꯞ ꯄꯤꯇꯤ ꯀꯥꯟ ꯢꯟ ꯗ ꯋꯥꯥꯜ ꯃꯥ ꯊꯠꯂ ꯀꯗ꯭ꯔꯥ ꯀꯦ ꯀꯦꯔ ꯃ
ꯎꯝ ꯅꯥꯏꯣꯏꯔ ꯍꯧꯔ ꯂꯨꯐꯥꯁꯦ ꯑꯩ ꯃꯤꯡꯅꯦꯕ ꯍ ꯃꯥꯅꯒ ꯇꯤꯡꯗꯧ ꯊꯝ ꯃꯥꯜꯂꯦ ꯂꯩꯈꯠ ꯃꯥꯅꯦ ꯄꯤꯟ ꯇꯧꯕꯔꯣ ꯍꯧꯖꯤꯛꯄꯨ ꯄꯤꯟ ꯇꯧꯔꯤ ꯅꯥꯠꯇꯔꯣ ꯁꯤꯗ ꯊꯔꯤꯁꯦ ꯔꯄ ꯥꯏ ꯊ ꯀꯏꯗꯦꯚꯥꯏ ꯀꯔꯟ ꯌꯥꯝ ꯇꯥꯏ ꯍꯥꯢꯕꯥ ꯑꯩ ꯍꯧꯖꯤꯛ ꯑꯗꯤꯇꯤꯌꯥ ꯑꯣꯏꯔꯝꯒꯅꯤ ꯁꯦ ꯃ ꯔꯤ ꯂ ꯃ
ꯃꯒꯗꯦ ꯀ
ꯐꯖꯩꯀꯣ ꯍꯥꯏꯖꯤꯜꯂꯥꯛꯌꯦ ꯈꯥꯏꯗꯁꯤ ꯑꯩꯅ ꯁꯨꯡꯍꯥꯟ ꯍꯥꯟꯗꯕꯅꯦ ꯑ ꯍꯥꯎ ꯀ ꯐꯣꯇꯣꯊ
ꯀꯥꯔꯟ ꯉꯥꯛꯇꯅꯦ
ꯈꯪꯗꯦ ꯀꯥꯎꯔꯦ ꯃꯥꯢ ꯔꯤꯁ ꯇ ꯊꯦꯡꯅꯩ ꯊꯥꯔꯛꯄ ꯑꯗꯨꯝ ꯇꯧꯕꯅꯦ ꯇ ꯑꯗꯨꯦꯗ ꯎ ꯉꯥꯏꯔꯒ ꯇꯧ ꯅ ꯁꯤꯗ ꯄꯤꯕꯝꯅꯤ ꯑꯩ ꯃꯣꯕꯥꯏꯜꯁꯦꯗ ꯐꯪꯉꯒ ꯄꯤꯕꯝꯅꯤ ꯃ ꯇꯧ ꯀꯩꯅꯣ ꯑꯣꯏꯔꯃ ꯀꯅꯥꯅꯣ ꯁꯤꯖꯤꯅꯦꯕ ꯗꯤ ꯇꯧꯔꯦꯕ ꯑꯦꯀꯥꯎꯟꯁꯦ ꯀꯅꯥꯅꯣ ꯈꯜꯂꯦ ꯑꯗꯨꯒ ꯀꯩꯅꯣ ꯑꯣꯏꯔꯗꯤ ꯑꯣꯏꯔꯔꯕꯣ ꯁꯤ ꯑꯉꯥꯡꯁꯦ ꯌꯔꯔꯣꯏꯅꯦ ꯃꯥ ꯑꯩꯉꯣꯡꯗ ꯑꯥꯎ ꯋꯥꯔ ꯆ ꯃꯀꯣꯟ ꯉꯊꯤ ꯅꯨꯡꯊꯤꯁꯤ ꯉ ꯑꯥꯔ ꯃꯁꯗꯃꯦ ꯑꯦ ꯍꯥ ꯌꯥ ꯊꯖꯤ ꯁꯥ ꯍ ꯁꯥ ꯋꯥꯎ ꯍ ꯄꯨꯁꯇ
ꯁꯥꯗꯅ
ꯑꯣ ꯍꯪꯉꯦ ꯍꯧ ꯃꯨꯁꯂꯤꯝꯒꯤꯁꯦ ꯁꯨꯅ ꯆ ꯌꯦꯡꯉꯥꯗ ꯄꯨꯣꯁꯇ ꯂꯩꯗ ꯁꯦꯔꯣꯃꯤꯅꯒꯥꯔꯦꯖꯒ ꯅꯝꯕꯔ ꯋꯥꯟꯗ ꯊꯛꯄꯗꯣ ꯑꯁꯣꯁꯇꯁ ꯑꯁ ꯋꯥꯁ ꯇ ꯐꯁꯦ ꯊ ꯂꯦ ꯂꯝꯆꯦ ꯑꯃ ꯇꯧꯔꯣꯄ ꯑ ꯄꯠꯇꯜ ꯌꯥꯉꯔꯗ ꯏꯗꯤꯅꯦ ꯀ ꯆꯂꯝ ꯃꯌꯦ ꯊꯔꯤ ꯁꯤꯁ ꯏ ꯁꯣꯄꯔꯅꯦꯁꯦꯁꯂ ꯋꯥ ꯇꯦ ꯊꯖ ꯃꯥ ꯃꯥꯔꯤ
ꯄꯩꯈꯥꯗꯦ
ꯀꯇꯥꯔꯦ ꯁꯤꯅ
ꯇꯔꯣ ꯑꯗꯨꯃ ꯍꯥꯏꯥꯟꯅꯨꯗꯥꯔꯣ ꯁꯟ ꯈꯩꯁꯤꯜꯂꯥꯛꯑꯣ ꯆꯥꯒꯠꯅꯔꯦ ꯍꯁꯤ ꯃꯔꯅ ꯑꯗꯨ ꯌꯦꯅꯤ ꯊ ꯌꯥꯒꯦ
ꯁꯨꯉꯥꯏ ꯀꯗ ꯌꯥꯗꯗ ꯊ ꯑꯣꯀꯦꯨꯠ ꯏꯠ ꯁꯅꯥꯀ ꯇꯦ ꯎꯝ ꯎꯝ ꯎꯝ ꯎꯝ ꯎꯝ ꯎ ꯁꯤꯗꯤ ꯈꯪꯗꯦ ꯁꯤꯗꯩꯗꯤ ꯑꯅꯧꯕ ꯉꯥꯛ ꯑꯣꯏꯔꯕꯅꯤ ꯇꯨ ꯊꯥꯎꯖꯟ ꯇ꯭ꯋꯦꯟꯇꯤ ꯐꯥꯏꯚ ꯂ ꯑꯣꯏꯔꯦ ꯑꯩꯩꯅꯨꯛ ꯇꯥꯔꯛꯄꯣ ꯄ ꯌꯥꯕꯅꯦ ꯇꯃ ꯀꯅ ꯒꯥꯦ ꯃꯖꯥ ꯅ ꯀꯔ ꯁꯍꯅ ꯍꯥꯏ ꯌꯨꯔꯤꯄꯤꯌꯝꯁꯤ ꯀꯂꯣꯅꯦ ꯁꯤ